ꯍꯜꯂꯣ ꯍꯥ
ꯍꯜꯂꯣ ꯍꯜꯂꯣ ꯇꯥꯏꯌꯦ ꯇꯥꯏꯌꯦ
ꯇꯥꯢ ꯑꯦꯀꯣ
ꯍꯣꯏ ꯇꯥꯏꯌꯦ ꯇꯥꯏꯌꯦ
ꯀꯩ ꯇꯧꯔꯤꯅꯣ
ꯑꯁ ꯍꯧꯖꯤꯛꯅ ꯌꯨꯝ ꯌꯧꯕꯗ ꯉꯥꯏꯔꯤꯌꯦ ꯅꯪꯗꯤ
ꯑꯩꯗꯤ ꯀꯩꯁꯨ ꯇꯧꯗꯦ ꯀꯥꯏ ꯆꯠꯄ꯭ꯔꯣ
ꯏꯁ ꯏꯃꯥꯟꯅꯕ ꯈꯣꯏꯅ ꯉꯥ ꯐꯥꯕ ꯆꯠꯁꯦ ꯍꯥꯏꯗꯅ ꯆꯠꯂꯦ
ꯉꯥ ꯐꯪꯕ꯭ꯔꯣ
ꯐꯪꯗꯦꯗꯥ ꯇꯨꯂꯨ ꯃꯦꯆꯤꯟ ꯏꯁ ꯏꯁꯤꯡ ꯁꯤꯠꯅꯕꯥ ꯇꯨꯜ ꯃꯦꯆꯤꯟꯗꯨ ꯌꯥꯗ‌ꯦꯅꯥ ꯑꯃꯨꯛ ꯍꯜꯂꯦꯗꯥ
ꯎꯝ ꯆꯠꯂꯗꯤ ꯐꯪꯗ꯭ꯔꯤ ꯐꯥꯎ ꯆꯠꯄ ꯌꯥꯗ꯭ꯔꯣ
ꯑꯁ ꯃꯦꯆꯤꯟ ꯌꯥꯗꯕꯕꯨ ꯀꯅꯥ ꯆꯠꯇꯣꯏꯔꯣ
ꯅꯨꯄꯥ ꯊꯣꯛꯇꯦꯗꯥ
ꯑꯜꯂꯦ ꯌꯥꯝ ꯂꯨꯋ‌ꯦ ꯃꯤꯅ ꯁꯤꯠꯄꯥ ꯉꯝꯃꯣꯏ
ꯅꯨꯄꯥ ꯊꯣꯛꯑꯗꯤ ꯐꯪꯗ꯭ꯔꯤ ꯐꯥꯎ ꯆꯠꯄ ꯇꯥꯕꯅꯦ ꯆꯠꯀꯦꯅ ꯆꯠꯂꯗꯤ
ꯍꯣꯏ ꯑꯩꯈꯣꯏꯗꯤ ꯅꯨꯄꯥ ꯊꯣꯛꯗ꯭ꯔꯕꯅꯤ ꯅꯨꯄꯥ ꯊꯣꯛꯑꯗꯤ ꯅꯪ ꯅꯪ ꯀꯣꯏꯔꯅꯤ ꯀꯩ ꯃꯊꯦꯜ ꯆꯥꯏꯒꯦ
ꯍꯥꯡ ꯉꯁꯤ ꯗꯥꯜꯅꯤ
ꯑ ꯁꯥꯎꯔꯤꯍꯦ
ꯗꯥꯜ ꯗꯥꯜ
ꯍꯦ ꯍꯥ
ꯍꯥꯎꯋꯦ
ꯍꯍꯥꯎꯅ ꯆꯥꯕ ꯃꯥꯜꯂꯦꯗ
ꯍꯥꯎ ꯇꯕ ꯂꯩꯇꯦ ꯂꯣꯏꯅꯥ ꯍꯥꯎꯋꯦ
ꯎꯝ ꯀꯅꯥꯅ ꯊꯣꯡꯕ꯭ꯔꯣ
ꯆꯦꯆꯦꯅ ꯊꯣꯡꯕꯅꯤ
ꯅꯪꯗꯤ ꯊꯣꯡꯗ꯭ꯔꯣ
ꯍꯥꯥ
ꯅꯪ ꯊꯣꯡꯗ꯭ꯔꯣ
ꯑꯩꯅ ꯍꯣꯔꯦꯟ ꯊꯣꯡꯗꯣꯏꯅꯤ
ꯑꯁ ꯅꯨꯡꯉꯥꯏꯔꯦꯅꯦ ꯅꯪ ꯅꯣꯏ ꯆꯥꯛ ꯊꯣꯡꯅꯕ ꯃꯤ ꯌꯥꯝ ꯂꯩꯕ ꯃꯥꯜꯂꯦꯅꯦ
ꯎꯝ
ꯐꯩ ꯐꯩ ꯍꯣꯔꯦꯟꯗꯤ ꯀꯩ ꯈꯦꯟꯖꯥꯡ ꯊꯣꯡꯗꯣꯏꯕ ꯅꯪ
ꯕꯤꯟꯁ ꯑꯁꯥꯡꯕꯗꯣ ꯊꯣꯡꯗꯣꯏꯅꯦ
ꯏꯁ ꯕꯤꯟꯁ ꯑꯁꯥꯡꯕ
ꯍꯋꯥꯏ ꯑꯁꯥꯡꯕꯤꯗꯣ
ꯊꯣꯡꯉꯨ ꯊꯣꯡꯉꯨ ꯍꯥꯎꯕꯅꯦ ꯑꯗꯨꯁꯨ
ꯆꯕ ꯂꯥꯛ ꯑꯣ
ꯍꯨꯝ ꯅꯣꯡꯃ ꯂꯥꯛꯀꯦ ꯖꯒꯥꯗꯨ ꯍꯥꯏꯕꯤꯔꯛꯑꯣ ꯑꯁ ꯀꯥꯏꯆꯥꯒꯅꯤ
ꯍꯥꯥ
ꯀꯗꯥꯏ ꯆꯠꯀꯗꯣꯏꯔꯣ ꯉꯁꯤꯕꯨ ꯌꯨꯝ ꯂꯩꯒꯗ꯭ꯔꯣ
ꯍꯣꯏ ꯂꯩꯒꯅꯤ
ꯎꯝ ꯎ ꯐꯩꯌꯦꯅꯦ ꯊꯕꯛꯁꯨ ꯃꯤ ꯃꯆꯥꯗꯤ ꯊꯕꯛꯁꯨ ꯂꯩꯇꯦꯀꯣ
ꯂꯩꯌꯦ ꯂꯩꯔꯁꯨ ꯁꯨꯅꯤꯡꯗꯕꯒꯤꯅꯦ
ꯏꯁ ꯀꯩꯒꯤ ꯁꯨꯅꯤꯡꯗꯕ ꯁꯨꯗꯅ ꯊꯕꯛ ꯂꯩꯗꯤ
ꯇꯟꯕꯒꯤ
ꯑꯦ ꯇꯜꯂꯗꯤ ꯌꯨꯝ ꯄꯥꯟꯗꯧ ꯃꯥ ꯌꯥꯗꯧ ꯃꯥꯟꯗꯦꯗ
ꯎ
ꯇꯟꯒꯅꯨ ꯇꯟꯒꯅꯨ ꯅꯣꯡ ꯐꯥꯗꯣꯛꯗꯤ ꯇꯟꯕ ꯌꯥꯕꯅꯤ ꯑꯗꯨꯕꯨ ꯑꯩꯆ
ꯅꯪꯗꯤ ꯀꯩ ꯏꯟꯁꯥꯡ ꯆꯥꯕ꯭ꯔꯣ
ꯑꯁ ꯎꯝ ꯍꯪꯒꯥꯝ ꯑꯀꯪꯕꯗꯣ
ꯎꯝ
ꯑꯗꯨ ꯆꯥꯏ ꯀꯨꯝꯁꯤꯒꯤ ꯑꯍꯥꯟꯕꯅꯦ ꯆꯥꯏꯖꯦ
ꯍꯥꯎꯕꯅꯦ
ꯑꯍꯥꯟꯕꯗ ꯆꯥꯕꯅꯤꯅ ꯍꯥꯎꯋꯦ ꯇꯣꯏꯅ ꯆꯥꯔꯗꯤ ꯀꯠꯞꯊꯣꯛꯑꯁꯨ ꯌꯥꯔꯦ ꯑꯃꯨꯛ
ꯎ
ꯑ
ꯀꯧꯊꯣꯛꯣꯛ ꯃꯟ ꯆꯥꯡ ꯀꯗ
ꯑꯁ ꯇꯣꯏ ꯇꯣꯏꯅ ꯆꯥꯔꯗꯤ ꯇꯜꯜꯂꯤꯦꯗꯥꯗꯥ ꯑꯗꯒꯤ
ꯑꯩꯒꯤ ꯏꯃꯥꯟꯅꯕꯤꯗꯣ ꯉꯁꯤꯗꯤ ꯇꯧꯗ꯭ꯔꯣ
ꯅ ꯃꯥꯥꯟꯅꯕꯤ ꯑ ꯃꯥ ꯑꯩ ꯂꯣꯏꯔꯦ ꯇꯧꯅꯤꯡꯉꯥꯏ ꯃꯥꯁꯨ ꯂꯣꯏꯔ ꯃꯥꯜꯂꯦꯗ
ꯂꯣꯏꯗ꯭ꯔꯤ ꯍꯥꯏꯌꯦ ꯃꯥꯗꯤ
ꯍ ꯍꯨꯝ
ꯑꯩꯁꯨ ꯉꯔꯥꯡ ꯇꯧꯋꯦ ꯉꯁꯤꯗꯤ ꯇꯧꯗꯦ
ꯂꯣꯏꯔꯕꯅꯤ ꯃꯥ ꯉꯔꯥꯡ ꯑꯩꯉꯣꯟꯗ ꯍꯥꯏꯔꯕ꯭ꯔ ꯑꯅꯤ ꯑꯃꯛꯇ ꯉꯥꯏꯔꯦ ꯍꯥꯏꯈꯤꯕꯅꯤ
ꯑꯣ
ꯑ ꯑꯁ ꯅꯣꯡꯁꯤ ꯆꯨꯗꯦ ꯅꯨꯡꯁꯥꯁꯨ ꯊꯣꯛꯇꯦ
ꯅꯣꯡ ꯆꯨꯕ꯭ꯔꯣ
ꯆꯨꯗꯤꯌꯦ ꯅꯨꯡꯁꯥꯁꯨ ꯊꯣꯛꯇꯦ
ꯑꯗꯨꯅ ꯅꯨꯡꯉꯥꯏꯕꯅꯦ
ꯎꯝ ꯅꯨꯡꯉꯥꯏꯒꯦꯔꯥ ꯅꯨꯡꯉꯥꯏꯔꯣꯏꯒꯦꯔ ꯈꯪꯗꯦ ꯑꯦ ꯅꯪ ꯌꯨꯝ ꯀꯔꯝ ꯀꯥꯟꯗ ꯄꯥꯟꯗꯣꯏꯔꯣ
ꯌꯥꯔꯦ ꯍꯪꯗ꯭ꯔꯁꯨ ꯌꯥꯕ ꯋꯥꯔꯤꯗ ꯍꯪꯒꯅꯤ
ꯍꯥ ꯋꯥꯠꯂꯤꯕ꯭ꯔꯣ ꯅꯠꯇ꯭ꯔꯒ
ꯌꯥꯝ ꯋꯥꯠꯂꯤ
ꯋꯥꯠꯂꯤ ꯋꯥꯠꯂꯤ ꯍꯥꯏꯒ ꯍꯣꯔꯦꯟ ꯆꯠꯂꯝꯅꯤꯒꯣ
ꯏꯃꯥꯟꯅꯕꯤꯗ ꯍꯪꯉꯨ
ꯅꯣꯏ ꯂꯩꯔꯦ ꯍꯥꯏꯅꯦ
ꯂꯩꯔꯦ ꯍꯥꯏꯕ꯭ꯔꯣ
ꯑꯝ
ꯏꯁ ꯍꯪꯕꯨꯗꯤ ꯍꯪꯕ꯭ꯔꯣ
ꯑꯩ ꯍꯪꯉꯦ
ꯏꯁ ꯀꯔꯝ ꯀꯥꯟꯗ ꯍꯪꯕꯔꯣ
ꯉꯔꯥꯡ
ꯌꯥꯝ ꯊꯨꯏꯀꯣ
ꯑ ꯅꯪ ꯅꯪ ꯊꯥꯔꯛꯕꯗꯣ
ꯑꯥ
ꯃꯉꯣꯟꯗ ꯍꯪꯉꯦ ꯅꯣꯏ ꯂꯩꯔꯕꯅꯦ ꯍꯥꯏꯔꯛꯑꯦ
ꯍꯦ ꯃꯥ ꯃꯆꯤꯟ ꯊꯤꯕ ꯑꯣꯏꯔꯝꯒꯅꯤ ꯑꯗꯨꯗꯤ
ꯎꯝ ꯂꯩꯔꯕꯅꯦ ꯇꯧꯔꯅꯨ ꯍꯥꯏꯔꯛꯑꯦ ꯑꯩꯉꯣꯟ ꯗ ꯑꯩꯅ ꯑꯣ ꯂꯩꯔꯗꯤ ꯈꯪꯗ꯭ꯔꯦ ꯑꯩꯅ ꯍꯥꯏꯕꯤꯕ ꯃꯤ ꯀꯃꯥꯏꯅ ꯇꯧꯒꯦ ꯍꯥꯏꯔ ꯀꯥꯟꯗ ꯑꯁ ꯑꯅꯤꯃꯛ ꯆꯞ ꯃꯥꯟꯅꯕꯅꯦ ꯍꯥꯏꯔꯛꯑꯦ
ꯏꯁ
ꯑꯅꯤ ꯑꯃ ꯆꯠꯄꯗꯗꯤ ꯑꯅꯤ ꯑꯃ ꯂꯧꯕ ꯇꯥꯔꯦ ꯑꯩꯅ ꯍꯥꯏꯈꯤꯕ
ꯑꯩꯅ ꯐꯣꯇꯣ ꯊꯥꯔꯛꯑꯦ ꯍꯥꯏꯕ꯭ꯔꯣ ꯃꯉꯣꯟꯗ
ꯑꯩ ꯃꯉꯣꯟꯗ ꯊꯥꯕꯤꯕꯅꯤ
ꯑꯁ
ꯑꯩ ꯈꯪꯁꯨ ꯈꯪꯗꯅ ꯅꯪꯁꯦ ꯀꯔꯝꯕꯅꯣ ꯍꯥꯏꯕꯗꯦ
ꯎꯝ
ꯈꯪ ꯀꯥꯟꯗ ꯃꯌꯥꯏꯗꯣꯅꯦꯍ
ꯑꯥ
ꯎꯝ ꯍꯥꯏ ꯀꯥꯟꯗ ꯇꯧꯕꯤꯔꯨꯅ ꯃꯣꯏ ꯂꯣꯏ ꯂꯩꯔꯕꯅꯦ ꯕꯦꯔꯥ ꯀꯥꯅꯤ ꯍꯥꯏꯔꯦ
ꯍꯥ ꯀꯔꯤ ꯀꯔꯤ ꯀꯥꯒꯅꯤ ꯍꯥꯏꯕ꯭ꯔꯣ
ꯈꯪꯗꯦꯗ
ꯑꯦꯁ ꯃꯣꯏꯗꯤꯀꯣ
ꯎꯝ
ꯈꯨꯟꯗ ꯂꯩꯁꯨ ꯑꯗꯨꯝ ꯋꯥꯔꯤ ꯊꯦꯡꯅꯕ ꯊꯦꯡꯅꯕꯁꯦ ꯀꯌꯥꯝ ꯎꯁꯤꯗ ꯃꯥ ꯑꯗꯨꯝ ꯈꯨꯟꯗꯁꯨ ꯂꯩꯇꯕꯅꯤꯅ ꯃꯔꯛ ꯃꯔꯛꯇ ꯈꯨꯟꯗ ꯂꯥꯛꯕꯗꯨꯁꯨ ꯃꯄꯥꯟ ꯊꯣꯛꯇꯕꯅꯤꯅ ꯃꯣꯏꯗꯤ ꯍꯧꯖꯤꯛꯐꯥꯎ ꯑꯩꯈꯣꯏ ꯋꯥꯔꯤ ꯁꯥꯟꯅꯁꯦ ꯀꯨꯝꯍꯩ ꯀꯨꯝꯍꯩꯗꯅꯦ ꯋꯥꯔꯤ ꯁꯥꯟꯅꯔꯁꯤ ꯅꯠꯇ꯭ꯔꯒ ꯅꯣꯡ ꯐꯥꯗꯣꯛ ꯂꯝꯕꯤꯗ ꯊꯦꯡꯅꯕ ꯈꯣꯠꯄ ꯑꯗꯨ ꯈꯛꯇꯅꯤꯗ
ꯑꯩꯈꯣꯏ ꯑꯍꯨꯝ ꯂꯥꯛꯀꯦ ꯇꯧꯕꯅꯦ ꯅꯣꯏ ꯈꯨꯟꯗ
ꯂꯥꯛꯑꯣ ꯂꯥꯛꯑꯣ ꯂꯥꯛꯑꯣ ꯍꯟꯗꯛꯤ ꯂꯥꯛꯑꯅꯨꯒꫭ
ꯀꯩꯗꯧꯔꯦ
ꯀꯩꯗꯧꯔꯦ ꯑꯩꯈꯣꯏ ꯃꯅꯥꯛꯇ ꯌꯥꯝ ꯂꯩꯗꯨꯗꯤ ꯌꯥꯎꯗꯕꯤ ꯑꯃꯨꯛ ꯍꯨꯗꯇꯔꯥꯒꯖꯅꯤ
ꯃꯣꯏꯗꯥꯗꯤ ꯀꯤꯗꯦꯗꯥ ꯑꯩꯗꯤ
ꯏꯁ ꯑꯩꯗꯤ ꯈꯪꯗꯦꯀꯣ ꯑꯩꯗꯤ ꯈꯪꯗꯦ ꯍꯥꯏꯁꯤꯅꯤ ꯕꯦꯔꯥ ꯊꯣꯛꯔꯗꯤ ꯑꯩꯗꯤ ꯌꯥꯎꯗꯦ
ꯏꯁ ꯂꯥꯛꯍꯟꯅꯤꯡꯗꯕ ꯃꯥꯜꯂꯦꯗ
ꯑꯗꯨꯒꯤ ꯅꯠꯇꯦ ꯃꯇꯝ ꯈꯔ ꯅꯨꯡꯉꯥꯏꯗꯤ ꯍꯣꯏ ꯂꯥꯛꯑꯣ ꯅꯪ ꯅꯣꯏꯅ ꯂꯥꯛꯅꯤꯡꯉꯥꯏ ꯇꯜꯂꯁꯨ ꯂꯧꯕ ꯂꯥꯛꯀꯦ ꯅꯣꯡꯃ
ꯅꯪ ꯑꯣꯏꯅ ꯂꯥꯛꯑꯣ ꯑꯗꯨꯗꯤ ꯁꯤꯗ
ꯑꯥ ꯂꯥꯛꯀꯦ ꯀꯣꯏꯔꯨꯁꯦ ꯅꯣꯡꯃ
ꯎꯝ
ꯅꯣꯏ ꯃꯤ ꯀꯌꯥ ꯊꯣꯛꯇꯣꯏꯔꯣ ꯑꯩ ꯃꯤ ꯀꯌꯥ ꯂꯥꯛꯇꯣꯏꯔꯣ ꯍꯥꯏꯕꯗꯣ
ꯑꯩꯈꯣꯏꯗꯤ ꯃꯤ ꯑꯍꯨꯝ ꯈꯛꯇꯅꯦ ꯑꯩꯈꯣꯏ ꯑꯍꯨꯝ ꯈꯛꯇꯅꯦ ꯁꯤꯗ ꯂꯩꯕ ꯑꯩꯈꯣꯏ ꯑꯍꯨꯝ ꯄꯨꯟꯅ ꯂꯩꯕꯅꯦ ꯑꯩꯅ ꯑꯃꯨꯛꯀꯥꯍꯣꯡꯕ
ꯎꯝ
ꯑꯗꯗꯤ ꯄꯨꯟꯅ ꯂꯩꯗꯦ ꯃꯣꯏꯅꯤꯗꯤ ꯄꯨꯟꯅ ꯂꯩꯕꯅꯦ ꯍꯧꯖꯤꯛꯐꯥꯎ
ꯃꯣꯏ ꯄꯔꯤ ꯂꯅ ꯂꯩ ꯍꯥꯏ ꯔꯪ ꯆꯏꯒꯨꯝꯗ ꯍꯥꯏ
ꯎꯝ
ꯐꯩꯅꯦ ꯐꯩꯅꯦ ꯄꯨꯟꯅ ꯂꯩꯗꯤ ꯄꯨꯟꯅ ꯀꯩꯅꯣ ꯇꯧꯕ ꯇꯥꯕ ꯀꯣꯏꯕ ꯆꯠꯄ ꯇꯥꯕ
ꯑꯩꯈꯣꯏ ꯑꯍꯨꯝ ꯈꯛꯇꯅꯦ ꯅꯪꯅꯦ ꯃꯤ ꯃꯔꯤ ꯁꯨꯔꯦ ꯑꯗꯨꯗꯤ ꯆꯞ ꯆꯥꯔꯅꯤ
ꯑꯦ ꯏꯊꯟꯇ
ꯏꯀꯥꯏꯕ꯭ꯔꯣ
ꯏꯀꯥꯏꯕꯗꯤ ꯏꯀꯥꯏꯗꯦ ꯑꯗꯨꯕꯨ ꯅꯨꯡꯉꯥꯏꯇꯦ ꯍꯥꯏꯕꯅꯤꯗ ꯃꯤꯅ ꯃꯤꯅ ꯌꯦꯡꯉꯥꯀꯥꯟꯗ ꯑꯁ ꯃꯅꯥꯎ ꯅꯨꯄꯥ ꯑꯣꯏꯔꯝꯃꯅꯤ ꯈꯜꯂ ꯈꯜꯂꯨꯒꯅꯦꯕ
ꯑꯈꯣꯏ ꯂꯦꯡꯒꯥ ꯆꯞ ꯃꯥꯟꯅꯅꯤ
ꯆꯞ ꯃꯥꯟꯅꯔꯁꯨ ꯃꯤꯅ ꯌꯦꯡꯕꯥꯗꯥꯗꯤ
ꯊꯥ ꯊꯥꯗ ꯈꯔꯥ ꯈꯔꯥ ꯈꯦꯠꯅꯕ ꯋꯥꯅꯤ
ꯊꯥꯗꯁꯨ ꯑꯩꯅ ꯑꯉꯥꯡ ꯑꯣꯏꯔꯝꯅꯤꯗ
ꯑꯦꯁ ꯑꯉꯥꯡ ꯌꯥꯝ ꯑꯣꯏꯅꯤꯡꯕ꯭ꯔꯣ
ꯍꯣꯏ
ꯍꯣꯏ
ꯑꯍꯟꯗꯤ ꯑꯣꯏꯅꯤꯡꯗꯤꯌꯦ
ꯑꯩꯗꯤ ꯑꯍꯟ ꯑꯣꯏꯅꯤꯡꯉꯦ
ꯏꯁ ꯑꯍꯟ ꯑꯣꯏꯔꯗꯤ ꯕꯦꯔꯥ ꯀꯥꯅꯤꯍꯦ ꯎꯝ ꯑꯍꯥꯟꯑꯣꯏꯗꯤ ꯒ꯭ꯌꯥꯟ ꯇꯥꯗꯧ ꯃꯥꯜꯂꯤꯀꯣ ꯃꯤ ꯃꯆꯥꯗꯤ
ꯎꯝ ꯒ꯭ꯌꯥꯟꯁꯨ ꯇꯥꯕꯅꯤ
ꯇꯥꯎ ꯇꯥꯎ ꯑꯗꯨꯒꯨꯝꯕꯅꯦ ꯊꯤꯔꯤꯁꯦ
ꯍꯟꯗꯛ ꯒ꯭ꯌꯥꯟ ꯇꯥꯗ꯭ꯔꯗꯤ ꯌꯥꯗꯦ
ꯇꯥꯎ ꯇꯥꯎ
ꯃꯇꯝꯅ ꯐꯠꯇꯕꯒ
ꯃꯇꯝꯅꯅꯦ ꯈꯪꯗꯦ ꯑꯩꯁ ꯇꯜꯂꯦꯍꯦ
ꯅꯪꯗꯤ ꯀꯅꯥ ꯀꯅꯥ ꯂꯩꯕ꯭ꯔꯣ ꯍꯧꯖꯤꯛ
ꯍꯧꯖꯤꯛ ꯃꯥ ꯉꯟꯇꯥ ꯂꯥꯛꯑꯦ
ꯎꯝ
ꯑꯥꯎ ꯅꯪꯗꯤ ꯀꯅꯥ ꯀꯅꯥ ꯂꯩꯒꯦ
ꯑꯩꯗꯤ ꯏꯊꯟꯗꯅꯦ
ꯍꯟꯗꯛ ꯃꯔꯛꯁꯤ ꯀꯩ ꯇꯧꯁꯤꯔꯥ ꯅꯪ ꯂꯣꯏꯔꯒ
ꯅꯣꯡ ꯆꯨꯗ꯭ꯔꯗꯤ ꯂꯧ ꯇꯧꯕ ꯌꯥꯗꯦ ꯍꯥꯏꯕ ꯅꯠꯇ꯭ꯔꯣ
ꯂꯧꯕꯨꯗꯤ ꯈꯪꯗꯦ ꯅꯣꯡ ꯆꯨꯗꯕꯅꯤꯅ ꯅꯣꯡꯗꯤ ꯃꯪꯉꯦ ꯃꯪꯉꯦ ꯅꯣꯡꯗꯤ ꯁꯨꯡꯆꯨ ꯆꯨꯨꯗꯦ ꯊꯃꯣꯏꯁꯦ ꯁꯦꯡꯗꯕꯥ ꯃꯥꯜꯂꯦꯗ
ꯃꯤꯕꯨ ꯀꯂꯛ ꯀꯅꯥꯅꯥ ꯏꯁ ꯍꯌꯦꯡ ꯀꯥꯏ ꯆꯠꯀꯅꯤ
ꯍꯌꯦꯡꯁꯨ ꯑꯗꯨꯝ ꯂꯩꯒꯅꯤ
ꯏꯁ ꯅꯨꯡꯉꯥꯏꯔꯦ ꯆꯥꯔꯒꯥ ꯍꯤꯞꯄ꯭ꯔꯒ ꯆꯥꯔꯒꯥ ꯍꯤꯞꯄ꯭ꯔꯒꯥ
ꯊꯕꯛ ꯇꯧꯗ꯭ꯔꯁꯨ ꯋꯥꯏꯀꯣ
ꯎꯝ
ꯎꯝ
ꯑꯁꯦꯡꯕꯅꯦ
ꯊꯕꯛ ꯇꯧꯔꯗꯤ ꯈꯔꯥ ꯈꯔꯥ ꯅꯨꯡꯉꯥꯏ ꯇꯧꯗ꯭ꯔꯗꯤ ꯍꯦꯟꯅ ꯋꯥꯏ
ꯅꯨꯡꯇꯤ ꯊꯕꯛ ꯇꯧꯗ꯭ꯔꯁꯨ ꯅꯨꯡꯇꯤ ꯐꯣꯟ ꯌꯦꯡꯉꯥꯒꯥ ꯂꯩꯕꯁꯦ ꯋꯥꯕꯅꯦ ꯋꯥꯃꯟꯗꯅ ꯕꯦꯔꯥꯅꯤ ꯃꯤ ꯋꯥꯗ꯭ꯔꯗꯤ ꯐꯥꯗꫭꯏꯕ ꯑꯩꯁ ꯅꫭꯏꯔꯣꯝꯗꯥ ꯑꯥ ꯑꯦ ꯑꯩꯍꯥꯛꯀꯤꯅꯤ ꯅꯪ ꯀꯩꯅꯣ ꯆꯥꯕ꯭ꯔꯥ ꯉꯥꯄꯔꯨꯝ ꯆꯥꯕꯔꯥ
ꯍꯥꯥ
ꯉꯥꯄ꯭ꯔꯨꯝ
ꯀꯩꯅꯣ ꯈꯪꯗꯦ
ꯑꯦ ꯈꯪꯗꯦ ꯍꯥꯏꯌꯦ
ꯑꯁꯦꯡꯕꯅꯦ ꯈꯪꯗꯦ
ꯉꯥꯗꯤ ꯆꯥꯔꯝꯅꯤꯅ
ꯉꯥꯗꯤ ꯆꯥꯏ꯫
ꯉꯥꯄ꯭ꯔꯨꯝ ꯈꯪꯗ꯭ꯔꯣ꯫
ꯉꯥꯄ꯭ꯔꯨꯝ ꯈꯪꯗꯦ꯫